ꯀꯦꯗꯧꯔꯤꯒꯦ
ꯍꯧꯖꯤꯛ ꯈꯛꯇ ꯐꯤ ꯁꯨꯕ ꯂꯣꯏꯔꯒꯀꯣ ꯂꯩꯕꯅꯦ ꯑꯈꯣꯏꯁꯨ ꯊꯦꯡꯉꯦꯀꯣ
ꯑꯁ ꯌꯥꯝ ꯊꯦꯡꯈ꯭ꯔꯦ ꯕꯣꯔ ꯌꯦꯡꯗ꯭ꯔꯣ ꯕꯣꯔ ꯌꯦꯡꯒꯗ꯭ꯔ ꯉꯁꯤ
ꯉꯁꯤ ꯕꯣꯜ ꯂꯩꯇꯦꯗ ꯑꯌꯨꯛ ꯉꯟꯇ
ꯑꯣ ꯑꯩꯗꯤ ꯈꯪꯗꯦ ꯕꯣꯜ ꯌꯦꯡꯗꯕꯒꯤ
ꯃꯤ ꯌꯦꯡꯕ ꯉꯝꯒꯗꯕ ꯇꯥꯏꯃꯤꯡ ꯅꯠꯇꯦꯗ ꯑꯉꯥꯡꯁꯤꯡꯗꯣ ꯉꯥꯏ ꯉꯥꯏꯒꯦ ꯍꯥꯏꯌꯦ
ꯄꯨꯡ ꯃꯉꯥꯗꯔꯥ ꯄꯣꯔꯇꯨꯒꯜꯒ ꯀꯔꯤꯔꯥ ꯂꯩ ꯍꯥꯏꯌꯦ
ꯄꯣꯔꯇꯨꯒꯜꯗꯣ ꯀꯩꯅꯣ ꯅꯠꯇ꯭ꯔꯣ ꯑ ꯅꯣꯔ ꯔꯣꯅꯥꯜꯗꯣ ꯅꯠꯇ꯭ꯔꯣ
ꯎꯝ
ꯑꯗꯨꯒꯤꯅꯤꯅꯦ ꯈꯪ
ꯍꯧꯖꯤꯛꯁꯦ ꯁꯤꯅꯦꯃꯥ ꯌꯦꯡꯂꯒ ꯂꯩ ꯑꯩꯈꯣꯏ ꯅꯨꯄꯤ ꯑꯉꯥꯡꯁꯨ ꯌꯦꯡꯔꯤ
ꯍꯣ ꯗ
ꯇꯨꯝꯈ꯭ꯔꯣ ꯍꯥꯏꯔꯒ ꯇꯨꯝꯈ꯭ꯔꯣ ꯍꯥꯏꯔꯒ ꯍꯣꯏ ꯌꯥꯗꯦ ꯃꯁꯦꯗꯣ ꯑꯗꯨꯝ ꯄꯪꯀꯣꯏ ꯀꯣꯏꯔꯒ ꯂꯩꯔꯤ
ꯎꯄꯥꯏ ꯂꯩꯥꯇꯦ ꯀꯩ ꯖꯥꯡ ꯆꯥꯅꯔꯒꯦ ꯅꯣꯏꯕꯨ
ꯉꯁꯤꯁꯦ ꯑꯌꯨꯀꯤ ꯑꯣꯛꯁꯥ ꯈꯔ ꯂꯩꯕ ꯑꯗꯨꯗꯨ ꯀꯩꯅꯣꯒ ꯀꯔꯤ ꯀꯔꯤꯗ ꯍꯥꯞꯄꯒ ꯑꯃꯨꯛ ꯆꯥꯏ
ꯍꯥꯎꯑꯦꯅ ꯑꯗꯨꯗꯤ ꯑꯩꯈꯣꯏꯁꯨ ꯉꯁꯤ ꯃꯤ ꯉ ꯈꯥ ꯆꯔꯦ
ꯉꯒ꯭ꯔꯥ
ꯎꯝ
ꯍꯥꯎ ꯑꯣꯏꯅ ꯀꯅꯥ ꯊꯣꯛꯂꯛꯄ꯭ꯔꯣ
ꯎꯝ ꯃꯣꯏ ꯀꯩꯅꯣꯅ ꯄꯨꯔ ꯑꯦ ꯆꯥꯑꯣ ꯄꯨꯔꯛꯄꯗꯣ
ꯃꯤ ꯂꯣꯏꯅ ꯇꯨꯝꯅꯔꯕꯣ
ꯂꯣꯏ ꯇꯨꯝꯅꯔꯦ ꯍꯣꯏ ꯈꯔꯗꯤ ꯐꯣꯟ ꯃꯦꯠꯂꯝꯒꯅꯤ
ꯑꯩꯈꯣꯏ ꯄꯥꯕꯨꯡꯁꯨ ꯀꯟꯅ ꯇꯨꯝꯈ꯭ꯔꯦ
ꯇꯨꯝꯕꯀꯥꯟꯗ ꯈꯣꯡꯕ꯭ꯔꯥ ꯃꯥꯗꯣ
ꯍꯟꯗꯛꯁꯦ ꯈꯣꯡꯗꯦ
ꯀꯩꯗꯧꯕꯩꯔ ꯈꯣꯡꯉꯣ ꯍꯥꯏꯑꯣꯅ ꯅꯪꯒ ꯄꯥꯎ ꯐꯥꯎ ꯐꯥꯎꯅꯕꯁꯦ ꯌꯥꯝ ꯋꯥꯏꯍꯦ ꯅꯪ ꯕꯤ ꯑꯥꯏ ꯄꯤ ꯃꯥꯂꯦ ꯄꯥꯎ ꯐꯧꯅꯒꯦ ꯇꯧꯔꯒ ꯑꯗꯨꯝ
ꯃꯤ ꯃꯠ ꯑꯥ ꯍꯧꯖ ꯁꯦ ꯃꯆꯦꯁꯦ ꯍꯧꯖꯤꯛꯁꯦ ꯀꯟꯅ ꯀꯣ ꯃꯪꯒꯟ ꯆꯥꯔꯒ ꯏꯕꯥꯅꯤ ꯋꯥꯔꯤ ꯁꯥꯕꯁꯦꯀꯣ ꯇꯥꯔꯒ ꯅꯣꯛ ꯐꯦꯠꯅꯣ ꯐꯦꯠ ꯇꯧꯔꯒ ꯂꯩ
ꯑꯣ ꯃꯪꯒꯟꯗꯤ ꯀꯔꯤꯒꯤ ꯆꯥꯕ꯭ꯔꯥꯗꯦ
ꯑꯁ ꯃꯪꯒꯜꯁꯦ ꯇꯥꯏꯝ ꯄꯥꯁꯀꯤꯀꯣ ꯇꯥꯏꯝ ꯄꯥꯁ ꯑꯣꯏꯅꯤꯡ ꯇꯧꯅꯤꯡꯉꯥꯏ ꯀꯦꯖꯤ ꯑꯃꯒꯤ ꯄꯦꯛꯀꯦꯠꯇꯣ ꯂꯩꯕꯅꯦꯕ ꯅꯍꯥꯟ ꯅꯪꯅ ꯂꯣꯏ ꯆꯥꯊꯣꯛꯈꯤꯕꯗꯣ ꯅꯥꯍꯟꯗꯤ ꯅꯪꯅ ꯆꯥꯟꯁ ꯂꯧꯑꯦꯅ
ꯑꯣ ꯍꯧꯖꯤꯛꯅ ꯃꯆꯦꯡ ꯍꯣꯏ
ꯂꯩꯁꯥꯕꯤ ꯑꯅꯤꯗ ꯂꯩꯁꯥꯕꯤ ꯑꯅꯤꯗꯨꯅ ꯑꯗꯣ ꯑꯗꯣ ꯀꯩꯅꯣꯒꯤ ꯃꯪꯒꯟꯒꯤ
ꯎꯝ
ꯑꯥ ꯀꯟꯇꯦꯅꯔꯦ ꯃꯒ ꯑꯁ ꯑꯁꯤ ꯑꯁꯤ ꯀꯅꯥ ꯀꯅꯥ ꯆꯥꯕ꯭ꯔꯥ ꯑꯗꯨꯝ ꯆꯦꯛ ꯇꯧꯔꯒ ꯂꯩꯕꯅꯤ
ꯌꯝ ꯊꯤꯡꯉꯤ ꯍꯦ ꯃꯣꯏ ꯗꯣ
ꯁꯤꯡꯕꯅꯤ ꯆꯥꯅꯤꯡꯉꯥꯏꯒꯤ ꯁꯤꯡꯕ
ꯑꯩ ꯂꯣꯏ ꯆꯥꯊꯣꯛꯈ꯭ꯔꯒ ꯑꯩ ꯑꯃꯨꯛ ꯏꯀꯥꯏꯔꯦ ꯍꯧꯖꯤꯛ
ꯅꯍꯅꯒꯤ ꯀꯅꯦ ꯀꯦꯖꯤ ꯑꯅꯤ ꯂꯩꯕꯤꯕꯅꯤ ꯍꯦ ꯆꯅꯥꯒ ꯃꯪꯒꯟꯒ ꯍꯟꯗꯛꯇꯤ ꯃꯪꯒꯟ ꯈꯛꯇ
ꯎꯝ ꯑꯗꯣ ꯀꯩꯅꯣꯒꯤ ꯕꯣꯜ ꯌꯦꯡꯕ ꯃꯇꯝꯗ ꯆꯥꯅꯤꯉꯥꯏ ꯂꯧꯕ ꯃꯥꯜꯂꯦ ꯂꯩꯅꯤꯡꯉ ꯂꯩꯕ ꯃꯥꯜꯂꯦ ꯑꯗꯣ ꯒꯦꯁꯇ꯭ꯔꯤꯛꯀꯤꯗꯃꯛ ꯌꯥꯝ ꯌꯥꯝ ꯆꯥꯎꯋ
ꯑꯁ ꯀꯔꯤꯁꯨ ꯇꯧꯗꯦꯗ ꯑꯗꯨꯝ ꯄꯥꯝꯕꯒꯦ ꯑꯩꯗꯤ ꯑꯩꯁꯦ ꯊꯦꯡꯒꯟꯕꯅꯤꯅꯀꯣ
ꯎꯝ
ꯎꯝ ꯉꯁꯥꯏꯗꯣ ꯏꯃꯥꯈꯣꯏꯗ ꯊꯣꯛꯑꯦ ꯏꯄꯥꯒꯤ ꯍꯤꯗꯥꯛ ꯊꯤꯜꯂꯦ ꯏꯄꯥꯒꯤ ꯁꯨꯈꯥ ꯔꯨꯇꯤ ꯈꯔꯒ ꯍꯤꯗꯥꯛ ꯊꯤꯟꯕ ꯆꯠꯂꯦ ꯑꯗꯣ ꯑꯥ ꯀꯩꯅꯣ ꯄꯨꯡ ꯃꯥꯄꯟ ꯇꯥꯔꯝꯗꯥꯏꯗ ꯑꯃꯨꯛ ꯆꯪꯉꯦ ꯆꯪꯉꯒ ꯏꯔꯨꯑꯦ ꯐꯤꯔꯣꯜ ꯁꯨꯋꯦ ꯑꯗꯨꯒꯤ ꯍꯧꯖꯤꯛꯁꯦ ꯁꯝ ꯀꯪꯍꯜꯂꯤꯅꯤꯅꯦ ꯐꯦꯟꯗ
ꯑꯝ
ꯊꯕꯛꯀꯤ ꯊꯕꯛ ꯉꯥꯛꯇ ꯄꯥꯎ ꯐꯥꯎꯅꯕꯨꯁꯨ ꯄꯥꯎ ꯐꯥꯎꯅꯕꯨꯁꯨ ꯁꯪꯗ꯭ꯔꯦꯍꯦ ꯅꯣꯏꯁꯦ
ꯁꯪꯗꯦ ꯁꯪꯗꯦ
ꯑꯃꯨꯛ ꯀꯥꯎꯒꯦ ꯇꯧꯕꯅꯤꯅꯦ ꯑꯗꯣ
ꯎꯝ ꯍꯌꯦꯡꯗꯤ ꯂꯥꯏꯁꯪ ꯑꯃꯨꯛ ꯆꯠꯀꯗ꯭ꯌꯥ
ꯆꯠꯀꯅꯤꯅꯦ
ꯑꯁ ꯂꯩꯁꯪꯗꯣ ꯌꯥꯝ ꯉꯟꯕꯒꯤ ꯑꯥ ꯍꯣꯏ ꯌꯥꯝ ꯉꯜꯂꯦꯀꯣ ꯂꯥꯏꯁꯪꯗꯣ ꯄꯨꯡ ꯃꯉꯥꯗ ꯑꯥ ꯄꯨꯡ ꯃꯉꯥꯗ
ꯃꯉꯥ ꯃꯈꯥꯏꯅꯤꯍꯦ
ꯃꯉꯥꯗ ꯅꯠꯇ꯭ꯔꯣ
ꯏꯁ ꯃꯉꯥꯗꯤ ꯅꯠꯇꯦꯗ ꯊꯥꯏ ꯊꯥꯏ ꯊꯦꯡꯉꯦꯗ
ꯎꯝ
ꯈꯪꯗꯦ ꯅꯨꯡꯊꯤꯟꯗꯅ ꯑꯍꯨꯝꯗ
ꯅꯣꯏꯗꯤ ꯎꯝ ꯅꯨꯡꯊꯤ ꯑꯍꯨꯝꯗ ꯃꯣꯏꯗꯤ ꯒꯥꯔꯤ ꯂꯩꯔꯕꯅꯤꯅ ꯑꯗꯨꯝ ꯐꯠ ꯐꯠ ꯀꯥꯕ ꯌꯥꯏꯕ
ꯑꯁ ꯒꯔꯤ ꯌꯩꯔꯁꯨ ꯑꯗꯨꯝꯊꯦꯡꯕꯅꯤꯅꯦ ꯁꯦꯀꯦꯟ ꯕꯦꯜ ꯍꯦꯛ ꯇꯥꯕꯅꯤꯅꯦ
ꯍꯣꯏ ꯒꯥꯔꯤ ꯂꯩꯔꯁꯨ ꯎꯄꯥꯏ ꯂꯩꯥꯏꯇꯦ ꯍꯥꯏꯗ
ꯑꯁ ꯄꯨꯡ ꯄꯨꯡ ꯃꯉꯥ ꯃꯈꯥꯏ ꯍꯥꯏꯌꯦ ꯃꯥ ꯃꯉꯥ ꯃꯈꯥꯏ ꯍꯦꯜꯂꯒ ꯍꯧꯒꯠꯄꯅꯤꯅ ꯀꯔꯤ ꯇꯧꯅꯤ ꯑꯩ ꯅꯪ ꯑꯩ ꯁꯛ ꯑꯩ ꯅꯪ ꯑꯩ ꯁꯛ ꯑꯥ ꯅꯪꯅꯁꯨ ꯑꯩꯅ ꯉꯜꯂꯁꯨ ꯃꯤ ꯂꯣꯏꯅ ꯇꯥꯏꯃꯤꯡ ꯑꯃꯗ ꯂꯣꯏꯁꯤꯟꯗ꯭ꯔꯗꯤ ꯑꯃꯨꯛ ꯑꯗꯨꯝ ꯊꯦꯡꯉꯦꯅ ꯑꯩ ꯂꯣꯏꯔꯁꯨ ꯑꯃꯕꯨ ꯑꯗꯨꯝ ꯉꯥꯏꯕ ꯇꯥꯕꯅꯤ
ꯍꯣꯏ ꯃꯆꯥ ꯑꯃꯗꯣ ꯇꯞꯄ꯭ꯔꯥ ꯌꯥꯝ ꯊꯨꯕ꯭ꯔꯥ ꯃꯆꯥ ꯑꯃꯗꯣ
ꯃꯆꯥ ꯑꯗꯨꯗꯤꯀꯣ ꯑꯗꯨꯝ ꯐꯠ ꯐꯠ ꯇꯧꯋꯤꯗ ꯃꯆꯦꯗꯨꯅꯤꯗ ꯌꯥ ꯐꯤꯔꯣꯜꯁꯨ ꯍꯥꯞꯅꯤꯡꯉꯥꯏ ꯈꯟꯗ꯭ꯔꯒ ꯑꯗꯨꯝ ꯃꯇꯝ ꯃꯥꯡꯍꯟꯕꯗꯣ
ꯎꯝ
ꯀꯩꯅꯣꯗꯨꯗꯤ ꯑꯁ ꯑꯇꯣꯟꯝꯕꯤꯗꯨꯗꯤꯀꯣ ꯑꯗꯨꯝ ꯐꯠ ꯐꯠꯇꯧꯋꯤꯗ
ꯑꯣ
ꯉꯁꯤꯁꯦ ꯑꯩꯅ ꯉꯁꯤꯁꯦ ꯁꯦ ꯁꯦꯀꯦꯟ ꯍꯦꯟ ꯈꯣꯡꯒ꯭ꯔꯥꯎ ꯈꯔ ꯂꯩꯕꯤꯕ ꯃꯥꯒꯤ ꯇꯣꯡꯅꯤꯡꯉꯥꯏ ꯂꯩꯇꯕꯒꯤꯀꯣ ꯗꯤꯁꯀꯥꯎꯟꯗ ꯑꯗꯨꯒ ꯑꯁ ꯃꯥ ꯑꯗꯨꯒꯣ ꯁꯨꯕꯤꯔꯣ ꯁꯨꯕꯤꯔꯣ
ꯀꯦꯅꯤꯡꯕꯁꯤꯅ ꯀꯦꯅꯤꯡꯕꯁꯤꯅ
ꯃꯥꯒꯤ ꯃꯥꯒꯤꯅꯤ ꯍꯥꯏꯅ ꯂꯩꯕꯤꯕꯒꯤꯀꯣ
ꯎꯝ
ꯁꯨꯊꯣꯛꯈ꯭ꯔꯣ ꯁꯨꯊꯣꯛꯈ꯭ꯔꯣ ꯍꯥꯏꯕꯒꯤ ꯑꯗꯨꯝ ꯍꯧꯖꯤꯛꯁꯦ ꯊꯦꯡꯉꯁꯨ ꯑꯗꯨꯝ ꯁꯨꯕꯤꯈ꯭ꯔꯦ
ꯎꯝ
ꯐꯨꯔꯤꯠꯗꯤ ꯂꯩꯗꯦ
ꯕꯥꯖꯔꯗ ꯂꯩꯕ꯭ꯔꯥ
ꯑꯥ ꯅꯍꯥꯟ ꯀꯩꯅꯅꯣꯗꯤ ꯃꯗꯤ ꯇꯨꯝ ꯑꯥ ꯀꯩꯅꯣ ꯅꯍꯥꯟꯗꯤ ꯂꯩꯕꯗꯣ ꯋꯤꯟꯇꯔꯒꯤ ꯈꯛꯇ ꯂꯩꯕꯅꯤꯅꯀꯣ
ꯎꯝ
ꯅꯤꯡꯪꯊꯝꯊꯥꯗꯗꯤ ꯃꯣꯏꯒꯤ ꯈꯣꯡꯒ꯭ꯔꯥꯎꯗꯣ ꯊꯥꯕꯅꯤꯅ ꯍꯧꯖꯤꯛ ꯗꯤ ꯁꯃꯔꯗꯗꯤ ꯃꯨꯛ ꯇꯧꯅꯤꯉꯥꯏ ꯇꯥꯟꯈꯦꯗꯅ ꯑꯗꯨꯗ ꯍꯧꯖꯤꯛ ꯁꯦꯠꯅꯤꯡꯉꯥꯏꯁꯦ ꯀꯔꯤꯁꯨ ꯂꯩꯇꯕꯅꯦꯕ ꯂꯥꯏꯁꯪ ꯆꯠꯄꯗꯁꯨ ꯐꯤꯔꯣꯜꯁꯦ ꯍꯥꯞꯅꯤꯡꯉꯥꯏ ꯂꯩꯇꯦꯕ ꯃꯆꯦ ꯑꯅꯤꯒꯤ ꯏꯆꯦ ꯑꯅꯤꯒꯤꯀꯣ ꯐꯣꯔꯣꯛ ꯈꯛꯇ ꯑꯗꯨꯝ ꯍꯥꯞꯄꯒ ꯂꯩꯕꯅꯤ ꯃꯥꯁꯦ ꯄꯣꯔꯣꯛꯇꯤꯀꯣ ꯃꯔꯤ ꯃꯉꯥ ꯂꯩ ꯃꯆꯦ ꯑꯩꯈꯣꯏꯒꯤ
ꯃꯔꯤ ꯃꯉꯥ ꯑꯗꯨꯝ ꯂꯩꯔꯗꯤ ꯌꯥꯏꯅ
ꯑꯗꯨ ꯈꯛꯇ ꯍꯥꯞꯄꯅꯤꯅꯦ ꯑꯗꯨꯒꯤꯀꯣ ꯑꯗꯣ ꯃꯥꯒꯤꯁꯦ ꯐꯨꯔꯤ ꯀꯨꯝꯕꯗꯤ ꯈꯔꯗꯤ ꯑꯗꯨꯝ ꯂꯩꯌꯦ ꯇꯤꯁꯥꯏꯒꯨꯝꯕꯀꯣ ꯑꯗꯨ ꯑꯣꯏꯔꯁꯨ ꯈꯣꯡꯒ꯭ꯔ ꯃꯈ ꯈꯥꯗ ꯇꯣꯡꯅꯤꯡꯉꯥꯏꯗꯕ ꯈꯣꯡꯒ꯭ꯔꯥꯎꯒꯨꯝꯕ ꯃꯤꯅꯤꯒꯨꯝꯕꯁꯦ ꯀꯔꯤꯁꯨ ꯂꯩꯇꯕ ꯑꯗꯨꯒꯤ ꯑꯗꯨꯝ ꯑꯥ ꯁꯟꯗꯦ ꯈꯨꯗꯤꯡ ꯐꯣꯔꯣꯛ ꯐꯣꯔꯣꯛ ꯐꯣꯔꯣꯛ ꯑꯗꯨꯝ ꯇꯥꯕꯅꯤ ꯃꯥꯒꯤꯁꯦ
ꯀꯩꯅꯣ ꯅ ꯀꯩꯅꯣ ꯕꯖꯥꯔꯗꯗꯤ ꯗꯤꯁꯀꯥꯎꯟ ꯄꯤꯕꯗꯣ ꯀꯌꯥꯗ ꯄꯤꯕ꯭ꯔꯥ ꯑꯃꯗ
ꯗꯤꯁꯀꯥꯎꯟꯒꯤ ꯀ ꯃꯤ ꯌꯥꯡꯈꯩ ꯌꯥꯡꯈꯩꯒꯤꯁꯨ ꯂꯩꯀꯣ ꯑꯁ ꯌꯥꯡꯈꯩꯒꯤꯗꯤꯀꯣ ꯈꯟꯗꯣꯛꯅꯤꯡꯉꯥꯏ ꯂꯩꯇꯕꯅꯤꯗ
ꯑꯗꯨꯅꯦꯕ ꯃꯨꯛ ꯍꯣꯡꯑꯗꯤ ꯖꯒꯣꯠꯆꯕ ꯑꯝꯇ ꯌꯥꯎꯗꯕ ꯑꯣ
ꯆꯥꯝꯃ ꯆꯥꯝꯃꯒꯤꯅꯦ ꯍꯥꯏꯌꯦ ꯑꯗꯨꯒ ꯑꯅꯤꯗꯩ ꯆꯥꯝꯃ ꯌꯥꯡꯈꯩꯒꯤꯁꯨ ꯍꯥꯏꯌꯦ ꯑꯗꯣ ꯑꯩꯒꯤ ꯈꯣꯡꯒ꯭ꯔꯥꯎ ꯍꯥꯄꯦꯟ ꯑꯅꯤ ꯍꯥꯞꯄꯤꯌꯦ ꯌꯨꯝꯗ ꯇꯣꯡꯅꯤꯡꯉꯥꯏ
ꯃꯨꯍꯣꯡꯉꯁꯨ ꯁꯦꯀꯦꯟ ꯍꯦꯟꯁꯨ ꯃꯨꯍꯣꯡꯉꯁꯨ ꯖꯨꯀꯣꯠ ꯆꯄ ꯑꯝꯇ ꯂꯩꯗꯕꯅꯦꯕ ꯑꯃꯨꯛ ꯇꯥꯡꯉꯁꯨ ꯌꯥꯝ ꯇꯥꯡꯃꯟꯕ
ꯑ ꯍ ꯌꯥꯡꯈꯩꯒꯤꯗꯣ ꯍꯟꯅꯤꯉꯥꯏ ꯂꯩꯇꯦ
ꯑꯣ ꯍꯣꯏ ꯍꯣꯏ
ꯂꯩꯏꯇꯦ ꯍꯥꯏ ꯔꯁꯨ
ꯐꯤꯔꯣꯜꯁꯦ ꯍꯥꯞꯅꯤꯡꯉꯥꯏ ꯂꯩ ꯍꯥꯞꯅꯤꯡꯉꯥꯏꯁꯨ ꯂꯧꯗ ꯂꯧꯗ꯭ꯔꯗꯤ ꯌꯥꯗꯕ ꯑꯗꯨꯒꯤ ꯑꯗꯨꯝ ꯂꯥꯎꯔꯕꯅꯤꯅꯦꯍꯦ
ꯄꯩꯁꯥꯗꯤꯀꯣ ꯄꯩꯁꯥꯗꯤ ꯄꯤꯗ꯭ꯔꯤ ꯍꯧꯖꯤꯛꯁꯦ ꯕꯀꯤꯗ ꯗꯤꯁꯀꯎꯟꯗ ꯂꯥꯎꯕꯅꯦ
ꯌꯥꯏꯍꯦ ꯅꯪꯁꯦ ꯇꯧ ꯉꯝꯕꯤ ꯍꯥꯏꯗꯨꯅꯤ
ꯀꯣꯟꯅ ꯊꯥꯒꯦ ꯍꯥꯏꯅꯀꯣ ꯊꯥꯕꯤꯅꯤꯗ ꯍꯌꯦꯡꯁꯦ
ꯑꯃꯨꯛ ꯀꯥꯎꯔꯒ ꯂꯩꯅꯤ ꯀꯣ ꯊꯕꯛ
ꯑꯦ ꯉꯁꯥꯏꯗꯗꯤ ꯂꯩꯇꯕꯒꯤꯀꯣ
ꯑꯣ
ꯍꯧꯖꯤꯛꯇꯤ ꯃꯣꯏ ꯃꯄꯥꯅ ꯊꯥꯕꯤꯔꯦꯗ ꯄꯩꯁꯥ
ꯑꯣ
ꯉꯁꯋꯥꯔꯗꯤ ꯂꯩꯇꯕꯒꯤ ꯁꯣꯄꯅꯤꯅꯦ
ꯉꯤꯅꯦ ꯑꯩ ꯂꯥꯏꯁꯪ ꯆꯠꯅꯤꯡꯉꯥꯏ ꯐꯤꯔꯣꯜ ꯂꯩꯅꯤꯡꯉꯥꯏ
ꯄꯩꯁꯥ ꯄꯩꯁꯥ ꯂꯩꯔꯗꯤ ꯅꯣꯡꯃ ꯆꯠꯁꯤꯅꯥ
ꯑꯣ ꯅꯣꯡꯃ ꯆꯠꯃꯤꯟꯅꯁꯦ ꯍꯝ
ꯕꯦꯡꯗ ꯑꯃꯔꯛ ꯆꯥꯅꯤꯡꯉꯥꯏ ꯂꯩꯒꯅꯤ ꯑꯗꯨ ꯑꯣꯏꯔꯁꯨ ꯃꯟꯗꯤꯔꯗꯤꯀꯣ ꯂꯧꯕꯨꯛ ꯇꯧꯕꯅꯤꯅꯦ
ꯑꯁ ꯍꯧ ꯔꯦ ꯍꯥꯥ
ꯂꯣꯏꯒꯗꯧꯔꯦ ꯀꯔꯤ ꯁꯨꯕ ꯍꯥꯥ
ꯀꯩ ꯕꯦꯡꯔꯥ ꯅꯪꯒꯤꯗꯣ ꯏꯁꯇꯦꯠ ꯕꯦꯡꯔ
ꯑꯧ ꯑꯁ ꯏꯁꯇꯦꯠ ꯕꯦꯡꯁꯨ ꯀꯦ ꯅꯣꯏ ꯀꯦ ꯋꯥꯏ ꯁꯤ ꯇꯧꯑꯣ ꯍꯥꯏꯌꯦ ꯑꯗꯣ ꯅꯣꯡꯃ ꯆꯥꯃꯤꯟꯅꯁꯤ
ꯇꯧꯔꯣ ꯅꯪꯒꯤꯗꯣ ꯌꯥꯗꯦ ꯍꯥꯏꯕꯗꯣ ꯑꯗꯨꯝ
ꯐꯣꯟ ꯇꯧꯔꯛꯏꯀꯣ ꯕꯦꯡꯗꯒꯤ
ꯐꯣꯟꯗꯤ ꯇꯧꯔꯛꯇꯦ ꯑꯗꯨꯝ ꯑꯩ ꯑꯩ ꯕꯦꯡꯗ ꯂꯥꯛꯄꯒꯤ ꯑꯩꯒꯤ ꯐꯣꯟ ꯅꯝꯕꯔꯗꯣ ꯆꯦꯟꯖ ꯇꯧꯈꯤꯕꯒꯤꯀꯣ ꯃꯣꯏꯗꯣ ꯄꯥꯎ ꯐꯥꯎꯅꯕ ꯉꯝꯗꯕ ꯃꯥꯜꯂꯦ ꯑꯗꯨꯒꯤ ꯐꯪꯗꯕ ꯃꯥꯜꯂꯦ ꯑꯣ ꯑꯩ ꯑ
ꯅꯣꯡꯃ ꯆꯠꯃꯤꯟꯅꯁꯦ ꯑꯦ ꯕꯦꯡ ꯆꯠꯄꯗ
ꯎꯝ ꯆꯠꯃꯤꯟꯅꯁꯦ ꯑꯩꯁꯨ ꯆꯠꯅꯤꯡꯉꯥꯏ ꯑꯃꯨꯛ ꯂꯩꯌꯦ ꯑꯦ ꯇꯤ ꯑꯦꯝ ꯊꯥ ꯑꯦ ꯇꯤ ꯑꯦꯝ ꯑꯝ ꯑꯦꯄ꯭ꯂꯥꯏ ꯇꯧꯅꯤꯡꯉꯥꯏꯁꯨ